ꯍꯜꯂꯣ
ꯇꯥꯕ꯭ꯔꯣ
ꯑꯣ ꯇꯥꯔꯦ ꯇꯥꯔꯦ
ꯑꯣ ꯀꯩꯗꯧꯔꯤꯒꯦ
ꯀꯩꯗꯧꯕꯤꯔꯤꯒꯦ ꯀꯩꯗꯧꯕꯤꯔꯤꯒꯦ
ꯑꯣ ꯑꯩ ꯇꯨꯝ ꯍꯧꯒꯠꯂꯒ ꯑꯁ ꯂꯞ ꯌꯥꯝ ꯐꯔꯝꯕꯅꯤ ꯕ꯭ꯔꯦꯛꯐꯥꯁ ꯇꯧꯔꯕꯣ
ꯑꯁ ꯌꯥꯔꯔꯣꯏꯅꯤ ꯅꯁꯥꯗ ꯑꯩꯈꯣꯏꯗꯤ ꯇꯨꯝ ꯍꯧꯒꯠꯇꯅ ꯉꯁꯥꯏ ꯋꯥꯛꯀꯤꯡ ꯆꯦꯜꯂꯨꯔꯦ ꯑꯗꯩ ꯍꯜꯂꯛꯇꯅ ꯕ꯭ꯔꯦꯛꯐꯥꯁ ꯆꯥꯔꯦ ꯑꯗꯒꯤ ꯆꯥꯛ ꯆꯥꯗꯣꯔꯦ ꯁꯤ ꯂꯣꯏꯔꯒ ꯑꯩꯈꯣꯏꯗꯤ ꯑꯣꯏꯗꯣꯏꯅꯤ
ꯑꯣ ꯐꯩ ꯐꯩ
ꯑꯩꯈꯣꯏ ꯇ꯭ꯔꯦꯛꯇꯔ ꯇ꯭ꯔꯦꯛꯇꯔ ꯀꯨꯟꯊ꯭ꯔꯥꯃꯨꯛ ꯂꯥꯛꯑꯦ
ꯑ
ꯑꯩꯈꯣꯏꯒꯤ ꯀꯩꯅꯣ ꯇꯧꯒꯦ ꯃꯅꯤꯄꯨꯔꯁꯦ ꯆꯦꯡ ꯆꯥꯛ ꯌꯥꯝ ꯋꯥꯠꯂꯦꯗꯅ
ꯎꯝ
ꯑꯗꯨ ꯀꯌꯥ ꯄꯨꯊꯣꯛꯀꯦ
ꯑꯣ ꯄꯨꯊꯣꯛ ꯄꯨꯊꯣꯛ ꯀꯥꯏꯦ ꯃꯤꯄꯥꯟ ꯇꯥꯡꯕ ꯂꯝ ꯑꯃ ꯑꯣꯏꯗꯅ
ꯍꯜꯂꯣ
ꯅꯕ
ꯍꯂꯣ
ꯑꯥ
ꯇꯥꯗ꯭ꯔꯕꯣ ꯑꯩꯁ ꯅꯤꯔꯣꯜꯁ ꯌꯥꯝ ꯅꯨꯡꯉꯥꯏꯇꯦ ꯇꯧꯔꯤꯦ
ꯍꯜꯂꯣ
ꯑ ꯇꯥꯗꯦ ꯇꯧꯔꯤ ꯑꯗꯨ ꯑꯩ ꯁꯨꯝ ꯉꯥꯡꯑꯒꯦ ꯑꯩ ꯁꯨꯝ ꯉꯥꯡꯑꯒꯦ ꯂꯧ ꯂꯧ ꯄꯔꯤ ꯆꯥꯃꯨꯛ ꯀꯣꯏꯒꯦ
ꯍꯜꯂꯣ
ꯑ ꯑꯗꯨꯒ ꯃꯅꯤꯄꯨꯔꯒꯤ ꯄꯣꯠꯊꯣꯛꯁꯤꯡꯁꯦ ꯑꯩꯈꯣꯏꯗꯤ ꯂꯣꯏ ꯄꯨꯊꯣꯛꯈꯤꯁꯤꯅ ꯈꯜꯂꯤꯁꯦ
ꯍꯜꯂꯣ
ꯍꯧꯖꯤꯛ ꯍꯣꯏ
ꯂꯗ꯭ꯔꯣ
ꯉꯥ ꯐꯥꯃꯁꯨ ꯑ ꯇꯥꯔꯦ ꯇꯥꯔꯦ ꯍꯂꯣ
ꯑꯣ ꯍꯜꯂꯣ ꯍꯜꯂꯣ ꯍꯜꯂꯣ ꯍꯜꯂꯣ ꯍꯜꯂꯣ
ꯅꯣꯏꯒꯤ
ꯍꯜꯂꯣ ꯇꯥꯖ꯭ꯔꯣ ꯍꯜꯂꯣ
ꯑꯉꯥꯡ ꯑꯉꯥꯡ ꯈꯣꯏ ꯆꯨꯞꯄꯤꯌꯦ ꯉꯉꯥꯡꯗꯤ ꯕ꯭ꯂꯨ ꯋꯦꯂ ꯑꯅꯤ ꯐꯥꯔꯦꯅ ꯍꯔꯥꯎꯕꯅꯦ ꯑꯉꯥꯡ
ꯍꯜꯂꯣ ꯇꯥꯗ꯭ꯔꯣ ꯍꯜꯂꯣ ꯕ꯭ꯂꯨꯋꯦꯜ ꯐꯔꯕꯨꯣ ꯕ꯭ꯂꯨ ꯋꯦ ꯀꯌꯥꯝ ꯆꯥꯎꯕ ꯐꯥꯏꯅꯣ ꯍꯜꯂꯣ
ꯑꯩ ꯇ ꯑꯩ ꯍꯧꯖꯤꯛꯇ ꯇꯥꯔꯦ
ꯑꯣ
ꯑꯗꯨꯅꯦ ꯑꯩꯅ ꯍꯥꯏꯖꯩ ꯑꯩꯈꯣꯏ ꯄꯨ
ꯑꯥ
ꯏꯟꯗꯤꯌꯥꯟ ꯑꯣꯁꯟꯒ ꯁꯝꯅꯩꯌꯦꯕ
ꯑꯥ
ꯑꯗꯨꯗꯩ ꯉꯥ ꯑꯩꯈꯣꯏꯒꯤ ꯀꯩꯅꯣꯒꯨꯝꯕ ꯁꯥꯛ ꯑꯗꯩ ꯄꯤꯔꯥꯟꯍꯥ ꯃꯣꯏꯒꯨꯝꯕ ꯈꯔ ꯂꯥꯛꯑꯦ
ꯎꯝ
ꯑꯗꯣ ꯑꯉꯥꯡꯁꯤꯡ ꯈꯣꯏꯁꯨ ꯄꯤꯕ
ꯑꯣ
ꯑꯩ ꯉꯔꯥꯡꯗꯤ ꯕ꯭ꯂꯨꯋꯦꯔ ꯆꯨꯝ ꯐꯥꯔꯦꯅ ꯍꯔꯥꯎꯕꯅꯦ
ꯑꯣ ꯍꯣꯏꯅꯦ ꯍꯅꯦ
ꯃꯣꯏꯁꯨ ꯁꯨꯝ ꯕꯤꯠ ꯇꯧ ꯕꯤꯠ ꯌꯦꯡꯉꯤꯖꯥꯠꯅꯤ ꯉꯥ ꯐꯥ ꯐꯥꯗꯅ
ꯃꯅꯤꯄꯨꯔꯗꯒꯤ ꯀꯃꯥꯏꯅ ꯏꯟꯗꯤꯌꯥ ꯑꯣꯁꯤꯟꯗ ꯁꯝꯅꯅꯣ ꯍꯥꯏꯐꯦꯠꯇꯪ ꯈꯪꯅꯤꯡꯉꯤꯗ
ꯑꯦ ꯑꯩꯈꯣꯏꯒꯤꯗꯤ ꯄꯨꯈ꯭ꯔꯤꯁꯦ ꯁꯥꯡꯉꯦ
ꯎꯝ
ꯑꯩꯈꯣꯏ ꯗꯥꯏꯔꯦꯛ ꯗꯥꯏꯔꯦꯛ ꯀꯟꯅꯦꯛ ꯇꯧꯕꯅꯦ ꯃꯈ ꯑꯩꯅ ꯑꯩꯈꯣꯏꯗꯤ ꯄꯨꯈ꯭ꯔꯤ ꯑꯕꯇꯥꯔ ꯐꯤꯂꯝ ꯅꯝꯕꯗꯣ ꯑꯩꯈꯣꯏ ꯄꯨꯈ꯭ꯔꯤꯗꯅꯤ ꯋꯦ ꯑꯣ ꯋꯥꯇꯔ ꯍꯥꯏꯕ꯭ꯔꯥ ꯑꯗꯨ ꯑꯩꯈꯣꯏ ꯄꯨꯔꯤꯗꯅꯤ ꯑꯗꯨꯗꯨꯅ ꯑꯩꯈꯣꯏ ꯄꯨꯈꯔꯤꯁꯤ ꯆꯥꯎꯕꯅꯤꯅ ꯑꯩꯈꯣꯏꯒꯤ ꯏꯟꯗꯤꯌꯥꯟ ꯑꯣꯁꯤꯟꯁꯤꯒ ꯁꯝꯅꯕꯁ ꯂꯥꯏꯌꯦꯕ
ꯑꯣ ꯑꯣ
ꯑꯩꯈꯣꯏꯒꯤ ꯏꯁꯣꯔꯁꯤꯡꯁꯦ ꯏꯁꯤꯡ ꯀꯪꯉꯀꯥꯟꯗ ꯑꯩꯈꯣꯏꯕꯨꯒꯤꯗ ꯆꯤꯡꯉꯤꯅꯤ ꯀꯩꯅꯣ
ꯑꯣ ꯅ ꯁꯟ ꯇꯥꯏꯔꯤ
ꯎꯝ
ꯑꯣ ꯑꯁ ꯑꯩꯈꯣꯏꯁꯨ ꯄꯨꯈ꯭ꯔꯤ ꯌꯥꯝ ꯆꯥꯎꯕ ꯑꯃ ꯂꯩ ꯀꯩꯅꯣꯅꯦ ꯂꯣꯛꯇꯥꯛ ꯄꯥꯠꯀꯨꯝꯕ ꯃꯔꯤ ꯃꯉꯥ ꯆꯥꯎꯋꯤ ꯑꯩꯈꯣꯏ ꯄꯨꯈ꯭ꯔꯤꯗꯨ ꯑꯗ ꯉꯥꯁꯨ ꯈꯔ ꯊꯥꯗꯩ
ꯑꯣ ꯌꯥꯝ ꯐꯩꯅꯦ ꯑꯩꯈꯣꯏꯒꯤꯅ ꯑꯃꯨꯛ ꯊꯥꯗꯅꯗꯕ
ꯉꯥꯁꯦ ꯑꯩꯅ ꯑꯃ ꯊꯥꯗꯕꯅꯤꯅ ꯍꯜꯂꯣ
ꯑꯩꯈꯣꯏꯗꯤ ꯍꯥꯏꯔꯣꯑꯣ ꯍꯥꯏꯔꯛꯑꯣ ꯇꯥꯏꯌꯦꯦ
ꯑꯣ ꯇꯥꯏ ꯇ ꯍꯥꯏꯔꯣ
ꯍꯥꯏꯔꯣꯅꯦ ꯉꯥ ꯊꯥꯗꯕ ꯀꯩꯗꯧꯕ
ꯑꯩ ꯉꯥ ꯑꯃ ꯊꯥꯗꯃꯤꯥꯡ ꯒ꯭ꯔꯥꯁ ꯀꯥꯞ ꯑꯃ ꯑꯩ ꯁꯨꯝ ꯃꯊꯟꯇ ꯀꯔꯤ ꯂꯣꯂꯤ ꯑꯣꯏꯕ ꯈꯔ ꯇꯝꯖꯅꯣꯅ ꯀꯔꯤ ꯍꯥꯏꯇꯥꯔꯃ ꯉꯥꯁꯦ ꯑꯇꯩ ꯑꯝꯇ ꯂꯩꯍꯟꯗꯕ ꯃꯊꯠ ꯂꯩꯍꯟꯕꯅꯦ ꯑꯥ ꯑꯃꯈꯛ ꯊꯝꯕ ꯄꯨꯈ꯭ꯔꯤꯗꯤ ꯃꯌꯥꯝ ꯆꯥꯎꯋꯤ
ꯑꯩꯈꯣꯏꯗꯤ ꯊꯥꯏꯅ ꯃꯇꯩ ꯃꯅꯥꯎꯅꯤ ꯊꯥꯗꯕꯤꯈꯤꯕꯅꯤ ꯍꯧꯖꯤꯛꯇꯤ ꯃꯆꯥ ꯃꯁꯨ ꯃꯌꯥꯝꯁꯦ ꯄꯤꯛ ꯊꯜꯂꯦ
ꯑꯣ
ꯑꯩꯣꯏ ꯍꯧꯖꯤꯛꯇꯤ ꯉꯥꯁꯦ ꯃꯔꯨꯝ ꯑꯣꯏꯅ ꯊꯥꯗꯔꯛꯑꯦ ꯑꯩꯈꯣꯏꯒꯤ ꯉꯥ ꯆꯥꯔ ꯃꯇꯨꯡꯨꯡꯗ ꯃꯔꯨꯝꯗꯣ ꯃꯊꯤꯐꯥꯎ ꯊꯣꯛꯑꯒ ꯃꯔꯨꯝꯗꯨ ꯊꯥꯗꯕ
ꯑꯣ ꯃꯔꯨꯝ ꯊꯥꯗꯔꯒꯁꯨ ꯑꯣꯟꯕ ꯉꯝꯃꯤ ꯁꯤꯅꯤꯅꯦ ꯍꯥꯏꯅꯤꯡꯉꯒꯦ
ꯃꯥꯅꯤ
ꯃꯔꯨꯁꯦ ꯃꯔꯨꯁꯦ ꯊꯣꯡꯇꯣꯛꯑꯒꯗꯤ ꯊꯥꯗꯕ꯭ꯔꯥ ꯅꯠꯇ꯭ꯔꯒꯅ ꯍꯤꯡꯅ ꯊꯥꯗꯩꯔꯥ
ꯑꯦ ꯑꯗꯨꯁꯦ ꯀꯥꯕ ꯀꯥꯕꯛ ꯇꯧꯊꯣꯛꯄꯤꯕ
ꯑꯣ ꯑꯠꯆꯥ ꯑꯠ
ꯊꯥꯎꯗ ꯄ꯭ꯔꯤꯛ ꯄ꯭ꯔꯤꯛ ꯄ꯭ꯔꯤꯛ ꯆꯣꯡꯉꯤꯗꯣ ꯃꯣꯏꯒꯤ ꯃꯆꯥꯁꯤꯡꯗꯨ ꯄꯣꯛꯈꯥꯏꯔꯛꯏꯅꯤ ꯑꯗꯨꯒ ꯑꯗꯨ ꯑꯗꯨ ꯊꯥꯗꯕꯤꯕ ꯑꯗꯨꯏ ꯆꯥꯎꯔꯦ
ꯑꯣ
ꯍꯨꯏ ꯁꯣꯝꯁꯤ ꯌꯥꯍꯧ ꯊꯦꯡꯃꯟꯈ꯭ꯔꯦꯅꯦ ꯌꯥꯗꯣꯏꯅꯦ ꯈꯔ ꯈꯔ ꯉꯜꯂꯨꯅꯤ ꯏꯁꯥ ꯍꯛꯆꯥꯡꯗꯣ ꯌꯥꯔꯔꯅꯤ
ꯑꯩꯈꯣꯏ ꯇꯨꯝꯕ ꯋꯥꯠꯄꯁꯦ ꯍꯛꯆꯥꯡ ꯁꯣꯛꯄꯒꯤ ꯃꯔꯝ ꯑꯃꯅꯤ ꯑꯗꯨꯅ ꯑꯩ ꯇꯨꯝꯃꯤꯅꯦ ꯑꯩꯈꯣꯏ ꯅꯣꯡ ꯄꯨꯡ ꯇꯔꯥ ꯇꯔꯥ ꯄꯁꯤꯟ ꯇꯧꯃꯤꯁꯦ
ꯑꯩꯈꯣꯏꯒꯤꯅ ꯑꯃꯨꯛ ꯀꯩꯅꯣ ꯇꯧꯕ ꯍꯛꯆꯥꯡꯁꯨ ꯐꯔ ꯂꯩꯔꯦ ꯑꯗꯒꯤ ꯇꯨꯝꯕ ꯇꯥꯏꯃꯤꯡꯁꯨ ꯉꯟꯅ ꯇꯨꯝꯃꯦ
ꯎꯝ
ꯑꯗꯨꯅ ꯄꯨꯡ ꯃꯔꯤ ꯁ꯭ꯋꯥꯏꯗ ꯍꯧꯒꯠꯂꯦ ꯑꯗꯒꯤꯗꯤ ꯑꯩꯅ ꯆꯦꯟꯕꯕꯁꯤ ꯀꯤꯂꯣꯃꯤꯇꯔ ꯆꯅꯤ ꯆꯍꯨꯝ ꯍꯥꯏꯕꯗ ꯑꯩꯅ ꯆꯦꯟꯊꯣꯛꯎꯔꯒ ꯍꯜꯂꯛꯄꯗ ꯑꯩꯈꯣꯏꯒꯤ ꯂꯐꯣꯏ ꯂꯐꯥ ꯑꯃ ꯊꯝꯔꯝꯃꯦ ꯑꯗꯒꯤ ꯁꯦꯝꯗꯣ ꯄꯥꯝꯕꯤ ꯑꯃ ꯂꯩꯔꯝꯃꯦ
ꯑꯣ
ꯑꯗꯒꯤ ꯁꯪꯒꯣꯝꯗꯣ ꯁꯟꯅ ꯑꯗꯨꯝ ꯈꯤꯜꯂꯝꯃꯦ
ꯎꯝ
ꯊꯛꯄ ꯊ ꯐꯖꯅ ꯊꯩ ꯑꯗꯨ ꯁꯟꯗꯣ ꯑꯗꯨꯝ ꯂꯣꯏꯔꯒ ꯑꯗꯨꯝ ꯆꯥꯊꯣꯛꯑ ꯁꯪꯒꯣꯝ ꯊꯛ ꯂꯣꯏꯔꯒ
ꯑꯠ
ꯍ
ꯑ
ꯄꯠ ꯀꯔꯤ ꯀꯔꯤ ꯍꯤꯟꯖꯥꯡ ꯆꯥꯕꯤꯔꯤꯒꯦ ꯍꯧꯖꯤꯛꯀꯥꯟꯁꯤꯕꯣ
ꯍꯧꯖꯤꯁꯦ ꯌꯨꯝꯗ ꯍꯧꯕ ꯑꯩꯈꯣꯏ ꯍꯤꯡꯒꯣꯜ ꯀꯩꯅꯣꯅꯦ ꯑꯩꯈꯣꯏ ꯍꯤꯡꯒꯣꯜ ꯀꯔ ꯃꯔꯤ ꯃꯉꯥꯒꯤ ꯍꯤꯡꯉ ꯁꯨꯝ ꯀꯩ ꯍꯥꯏꯇꯥꯔꯦ ꯁꯤꯝꯄꯜ ꯂꯤꯕꯤꯡ ꯑꯣꯏꯅ ꯍꯤꯡꯉꯤ
ꯑꯣ ꯑꯥ ꯒꯥꯜꯗꯁꯨ ꯍꯥꯏꯕꯤꯔꯛꯑꯣ ꯑꯩꯈꯣꯏ ꯑꯗꯨꯝ ꯊꯥꯖꯔꯛꯀꯦ ꯑꯩꯒꯤꯗꯤ ꯍꯤꯡꯒꯣꯜ ꯆꯥꯎꯋꯦ ꯍꯥꯏꯕꯩ ꯋꯥꯅꯤ ꯑꯩꯅ ꯅꯣꯡꯗꯨꯗ ꯆꯠꯂ ꯍꯦꯛꯞꯄꯨꯗꯦꯕ ꯆꯥꯎꯃꯟꯕꯅꯤꯅ ꯗꯤꯂꯤꯕꯔꯤ ꯑꯣꯏꯅ ꯇꯧꯔꯦ ꯑꯥꯝ ꯍꯪꯒꯣꯜ ꯃꯇꯣꯟꯗꯒꯤ ꯑꯩꯈꯣꯏꯕꯨ
ꯑꯣ ꯑꯠꯁ ꯑ ꯑ ꯀꯩꯅꯣꯅꯦ ꯑꯦꯀꯔ ꯃꯔꯤ ꯃꯉꯥꯒꯤ ꯂꯝꯗ ꯑꯩꯅ ꯁꯨꯝ ꯀꯩꯅꯣ ꯇꯧꯕꯅꯦ ꯃꯅꯥ ꯃꯁꯤꯡ ꯈ ꯊꯥ ꯑꯗꯨꯅ ꯀꯩꯍꯇꯥꯔꯦꯅꯦ ꯐꯥꯔꯃꯔ ꯑꯣꯏꯕꯒꯤ ꯂꯥꯏꯐꯁꯦ ꯅꯨꯡꯉꯥꯏꯕ ꯈꯔ ꯌꯦꯡꯒꯦꯅ ꯑꯩꯅ ꯃꯇꯝ ꯈꯔ ꯑꯣꯏꯕꯅꯤ ꯌꯥꯝꯅ ꯏꯪꯅ ꯆꯤꯛꯅ ꯋꯥꯈꯜꯁꯦ ꯀꯩ ꯍꯥꯏꯇꯥꯔꯦꯅꯦ ꯁꯥꯟꯇꯤꯗ ꯍꯦꯛꯇ ꯌꯥꯝꯅ ꯅꯨꯡꯉꯥꯏꯅ ꯀꯩ ꯍꯥꯏꯇꯥꯔꯦ ꯏꯁꯥꯅ ꯊꯥꯖꯕ ꯃꯍꯩ ꯃꯔꯣꯡ ꯆꯥꯔꯒ
ꯑꯣ ꯏꯁꯥꯅ ꯁꯥꯟꯇꯤ ꯄꯥꯝꯖꯔꯒꯗꯤ ꯀꯩ ꯀꯩꯅꯣ ꯎꯄ ꯑꯣꯏꯕꯅꯤꯀꯣꯉꯣꯏꯅ ꯑꯣꯏꯕ ꯎꯝ
ꯍꯜꯂꯣ
ꯁꯥꯗꯨ ꯕꯕꯥ ꯑꯣꯏꯅ ꯑꯣꯏꯕꯗꯤ ꯀꯔꯤ ꯀꯥꯏ ꯑꯗꯣ ꯍꯜꯂꯣ ꯇꯥꯕꯤꯔꯤꯕ꯭ꯔꯣ ꯍꯜꯂꯣ ꯍꯜꯂꯣ ꯎꯃꯝꯃ ꯍꯜꯂꯣ ꯑꯥ ꯍꯜꯂꯣ ꯍꯜꯂꯣ ꯍꯜꯂꯣ ꯍꯥꯏꯕ ꯅꯨꯡꯉꯥꯏ ꯏꯖꯩ ꯌꯥꯔꯒꯗꯤ ꯀꯣ ꯅꯨꯃꯤꯠ ꯈꯨꯗꯤꯡ ꯇꯧꯕꯤꯔꯛꯎ ꯍꯥꯏꯔꯤꯕꯝꯅꯤ ꯒꯥꯔꯤ ꯊꯧꯅꯥ ꯊꯧꯅꯥ ꯒꯥꯔꯤ ꯊꯧꯅ ꯊꯧꯅ ꯏꯁꯇꯥꯔꯤꯒ ꯄꯥꯏꯅ ꯄꯥꯏꯅ ꯃꯣꯕꯥꯏꯜ ꯁꯥꯕꯗꯨ ꯅꯨꯡꯉꯥꯏ ꯆꯈ꯭ꯔꯦꯗ ꯒꯥꯔꯤ ꯊꯧꯅ ꯊꯧꯅ ꯊꯧ ꯒꯥꯔꯤ ꯊꯧꯅ ꯊꯧꯅ ꯍꯜꯂꯣ ꯍꯂꯣ ꯎ ꯍꯥ ꯍꯥ ꯍꯥ ꯍꯥꯑꯥ ꯁꯩꯔꯦꯡ ꯑꯝꯇ ꯊꯤꯖꯔꯛꯀꯦ ꯌꯥꯕ꯭ꯔꯣ ꯑꯥ ꯂꯩꯍꯧꯔꯦꯗꯣ ꯑꯩꯗꯤ ꯀꯔꯤꯅꯣꯝ ꯍꯥꯏꯗꯥꯏꯅꯦ ꯕꯣꯟꯅꯤ ꯒꯤ ꯆꯠꯂꯣꯀꯣ ꯇꯧꯕꯗꯣ ꯑꯆꯧꯆꯧꯕ ꯃꯑꯣꯡ ꯑꯣꯏꯗꯔꯥ ꯇꯨꯝꯕ ꯍꯧꯒꯂꯒꯦ ꯆꯤꯟ ꯌꯥ ꯁꯦꯡꯗꯣꯛ ꯑꯥꯒꯥ ꯊꯕ ꯑꯃꯨꯛ ꯀꯧꯒꯦ ꯎꯝ